ꯍꯜꯂꯣ
ꯀꯩꯗꯧꯔꯤꯅꯣ ꯏꯇꯥꯎ
ꯅꯨꯡꯉꯥꯏꯔꯤꯌꯦ ꯏꯇꯥꯎꯕꯤ ꯅꯪꯗꯤ
ꯅꯨꯡꯉꯥꯏꯔꯤꯌꯦ꯫
ꯌꯥꯝ ꯍꯔꯥꯎꯔꯣ ꯇꯥꯔ ꯌꯥꯝ ꯍꯔꯥꯎꯕ ꯃꯥꯜꯂꯦꯀꯣ
ꯍꯔꯥꯎꯇꯦꯗ ꯀꯗꯥꯏꯗꯒꯤꯅꯣ
ꯍꯔꯥꯎꯋꯣ ꯀꯩꯅꯣ ꯍꯔꯥꯎꯒꯗꯕꯅꯦ꯫
ꯑꯩꯁꯦ ꯉꯥꯡꯕ ꯍꯩꯇꯕꯒꯤꯅꯤ ꯑꯗꯨꯒꯤꯅꯤ
ꯍꯩꯇꯕ ꯌꯥꯕꯔꯣ ꯍꯥ
ꯅꯣꯏꯅ ꯍꯩꯌꯦ ꯑꯩꯗꯤ ꯃꯅꯤꯄꯨꯔꯤꯖꯦ ꯈꯪꯗꯦ꯫
ꯑꯁ ꯑꯗꯨꯒꯤ ꯑꯃꯨꯛ ꯅꯪ ꯍꯧꯔꯕ
ꯑꯩꯒꯤ ꯃꯅꯤꯄꯨꯔꯤ꯫
ꯌꯥꯔꯦ ꯌꯥꯔꯦ ꯌꯥꯔꯦ ꯑꯗꯣ
ꯍꯣꯏ
ꯀꯔꯤ ꯏꯟꯖꯥꯡ ꯆꯥꯔꯒꯦ꯫
ꯍꯧꯖꯤꯛ
ꯑꯥꯂꯨ ꯑꯥꯂꯨ ꯌꯦꯟ ꯂꯩꯗꯅ꯫ ꯑꯁ
ꯁꯝꯕꯣ
ꯎꯁꯣꯏ ꯍꯥꯏꯔꯣ ꯅꯪꯒꯤꯗꯣ꯫
ꯎꯁꯣꯏ ꯍꯣꯏ ꯎꯁꯣꯏꯒ ꯃꯪꯒꯟ ꯆꯥꯏ꯫
ꯑꯣ ꯍꯥꯎꯕꯅꯠꯇꯣ꯫
ꯍꯥꯎꯋꯦ ꯌꯥꯝ ꯆꯥꯔꯦ꯫
ꯆꯥꯔ ꯂꯣꯏꯔꯦ ꯍꯣꯏ
ꯅꯣꯏꯗꯤ ꯍꯣꯏ꯫ ꯑꯥꯗꯒꯤ ꯊꯥꯔꯛꯄꯗꯣ ꯑꯗꯨꯒꯤꯅꯤ꯫
ꯍꯣꯏ ꯑꯩꯈꯣꯏꯗꯤ ꯉꯁꯤꯖꯦ꯫ ꯁꯟ ꯃꯀꯣꯛ ꯁꯥ ꯆꯥꯏꯌꯦ ꯉꯁꯤꯁꯦ꯫
ꯍꯨꯏꯠ ꯅꯣꯏꯅ ꯌꯥꯝ ꯐ ꯑꯩ ꯅꯣꯏꯅ ꯊꯥꯎꯔꯝꯒꯅꯤꯍꯦ꯫
ꯍꯥꯎꯋꯦ꯫
ꯄꯨꯈꯝ ꯄꯨꯈꯝ ꯑꯅꯤ ꯑꯍꯨꯝꯗꯤ ꯁꯦꯠꯊꯂꯕꯅꯤꯍꯦ ꯉꯁꯤꯗꯤ꯫
ꯑꯁ ꯇꯨꯝꯕꯗꯤ ꯌꯥꯕ꯭ꯔꯣ꯫
ꯇꯨꯝꯕ ꯌꯥꯗꯗꯅ ꯅꯪꯉꯣꯟꯗ ꯀꯣꯜ ꯇꯧꯔꯛꯏꯁꯤꯅꯦ ꯚꯥꯏ ꯅꯪꯁꯨ ꯒ꯭ꯌꯥꯟ ꯈꯔ ꯈꯔ ꯇꯥꯎꯍꯦ ꯇꯨꯝꯅꯤꯡꯉꯗꯤ ꯅꯪꯉꯣꯟꯗ ꯑꯩ ꯀꯣꯜ ꯇꯧꯔꯛꯀꯗ꯭ꯔꯣ ꯑꯗꯣ ꯈꯜꯂꯣꯕ ꯌꯥꯔꯦꯀꯣ ꯕꯥꯏ ꯃꯩ ꯂꯥꯛ
ꯀꯔꯤ꯫ ꯍꯣꯏ ꯃꯥꯏ ꯂꯥꯛꯑꯦ ꯀꯔꯤ ꯃꯈꯣꯟ ꯇꯥꯕ꯭ꯔꯥ꯫
ꯈꯪꯗꯦ ꯑꯁ ꯌꯥꯔꯦꯗ ꯅꯪꯁꯤꯁꯨ ꯄꯨꯔ ꯕꯦꯔꯥꯅꯤꯍꯦ꯫
ꯑꯗꯨꯃꯥꯏ ꯑꯗꯨꯃꯥꯏ ꯑꯗꯨꯃꯥꯏ ꯍꯥꯏꯅꯣꯍꯦ ꯅꯪ ꯑꯩꯁꯦ ꯑꯉꯥꯡꯅꯤꯀꯣ ꯑꯗꯨꯒꯤꯅꯤ
ꯑꯗꯣ ꯌꯥꯔꯦ꯫ ꯅꯪ ꯅꯣꯏ ꯅꯣꯏ ꯅꯣꯏꯔꯣꯝꯗ ꯋꯦꯗꯔꯁꯦ ꯀꯃꯥꯏ ꯀꯃꯥꯏ ꯇꯧꯒꯦ꯫ ꯁꯥꯕꯣ ꯏꯪꯕꯣ
ꯇꯔꯦꯖꯤꯛꯁꯦ ꯎꯝ ꯅꯝꯃꯦꯕ꯫
ꯍꯣ꯫ ꯍꯧꯖꯤꯛꯇꯤ ꯀꯔꯤ ꯇꯧꯔꯤ ꯍꯥꯏꯕ ꯁꯥꯕꯔꯣ ꯏꯪꯕꯔꯣ ꯍꯪꯉꯒ ꯅꯪꯕꯨ ꯀꯔꯤꯅꯣ ꯍꯥꯏꯔꯤꯗꯨꯕꯣ꯫ ꯉꯥꯡꯉꯣꯅꯦ ꯅꯣꯛꯑꯒ ꯑꯗꯨꯝ ꯂꯩꯒꯦ ꯍꯥꯏꯔꯣ꯫
ꯑꯦꯁꯤ ꯊꯥꯕꯒꯤꯅꯦ ꯏꯪꯕꯗꯤ ꯏꯪꯉꯦ
ꯑꯣꯀꯦ ꯍꯣꯏ ꯍꯣꯏ ꯏꯪꯉꯝꯃꯅꯤ ꯑꯦꯁꯤ ꯊꯥꯔꯗꯤ
ꯅꯪꯗꯤ ꯈꯔ ꯁꯦꯔꯤꯌꯦꯁ ꯇꯧꯕꯅꯤ꯫
ꯑꯩꯗꯤ ꯏꯪ ꯏꯪꯕꯅ ꯍꯦꯟꯅ ꯄꯥꯝꯃꯤꯗ ꯁꯥꯕꯖꯦ ꯀꯌꯥ ꯍꯩꯅꯗꯦ꯫
ꯑꯩꯁꯨꯅꯦ ꯑꯗꯨꯒꯤꯅꯦ ꯏꯁꯤꯡ ꯊꯝꯕꯁꯦ꯫ ꯑꯩꯈꯣꯏꯗꯤ ꯃꯄꯥꯟꯗ ꯂꯩꯕꯅꯤꯀꯣ ꯑꯗꯨꯕꯨ
ꯎꯝ ꯏꯪ ꯑꯁ꯫ ꯈ꯭ꯔꯤꯁꯃꯥꯁ ꯃꯇꯝꯒꯨꯝꯕ ꯂꯥꯛꯑꯗꯤꯀꯣ꯫
ꯍꯣꯏ꯫
ꯑꯩꯒꯤꯗꯤ ꯅꯨꯡꯉꯥꯏꯔꯦ ꯇꯨꯝꯃꯁꯨ ꯅꯨꯡꯉꯥꯏꯔꯦ꯫ ꯍꯧꯒꯠꯄꯗꯤ ꯑꯃꯨꯛ ꯇꯟꯕ꯫
ꯑꯩꯗꯤ ꯃꯄꯥꯟꯗ ꯂꯩꯕ꯫
ꯃꯄꯥꯟ ꯑꯣ ꯃꯄꯥꯟꯗ ꯂꯩꯕꯁꯦ ꯅꯨꯡꯉꯥꯏꯕ ꯅꯠꯇ꯭ꯔꯣ꯫
ꯑꯩꯗꯤ ꯀꯔꯤꯁꯨ
ꯚꯥꯏ ꯅꯪ ꯕꯥꯏꯛꯀꯨꯝꯕ ꯊꯧꯕ ꯍꯩꯕ꯭ꯔꯣ
ꯍꯩꯇꯦ ꯀꯔꯤꯁꯨ ꯍꯩꯇꯦ
ꯀꯔꯤꯁꯨ ꯍꯩꯇꯦ꯫ ꯃꯩꯗꯤ ꯃꯁꯛ ꯐꯖꯔꯝꯗꯧ ꯃꯥꯂꯦꯀꯣ
ꯍꯦ ꯁꯛ ꯊꯤꯕꯅꯦ ꯀꯔꯤꯅꯣ ꯁꯛ ꯌꯥꯝ ꯊꯤꯕꯅꯦ
ꯐꯖꯔꯝꯗꯧ ꯃꯥꯟꯕ ꯅꯪ ꯈꯣꯟꯖꯦꯜꯁꯦ ꯌꯥꯝ ꯀꯤꯌꯦꯕ꯫
ꯅꯪ ꯎꯪꯉꯣꯏ꯫ ꯑꯗꯨꯅ ꯎꯔꯗꯤ ꯑꯩꯗꯤ ꯑꯣꯛꯆꯤ ꯃꯥꯜꯂꯦ ꯍꯥꯏꯑꯦ
ꯑꯦ ꯑꯗꯨ ꯃꯥꯥꯏꯅ ꯍꯥꯏꯔꯗꯕꯅꯤꯗ ꯑꯩꯗꯤ ꯑꯗꯨꯃꯥꯏꯅ꯫ ꯑꯩ ꯍꯥꯏꯖꯕꯅꯦ ꯑꯩꯁꯦ
ꯅꯣꯏꯅ ꯐꯔꯝꯒꯅꯤꯍꯦ ꯑꯩꯗꯤ꯫
ꯊꯤꯕ ꯐꯖꯕꯔ꯫ ꯑꯩ ꯃꯤꯗ ꯑꯗꯨꯃꯥꯏꯅ ꯍꯥꯏꯗꯦ ꯃꯤꯅ ꯃꯤꯅ
ꯎꯝ ꯍꯝ
ꯅꯨꯡꯉꯥꯏꯔꯣꯏꯗꯕ ꯊꯕꯛ ꯇꯧꯗꯦꯕ ꯑꯩꯗꯤ꯫
ꯎꯝ ꯅ ꯍꯥꯏꯕꯁꯨ ꯆꯨꯝꯃꯦ ꯏꯇꯥꯎꯅ ꯍꯥꯏꯕꯁꯨ ꯆꯨꯝꯃꯦ꯫
ꯏꯇꯥꯎꯁꯦ ꯑꯥ꯫ ꯅꯨꯄꯥꯗꯤ ꯅꯨꯄꯥꯅꯤꯀꯣ꯫
ꯑꯗꯨ ꯄꯥꯅꯦ ꯍꯦ ꯀꯔꯤꯅꯣ꯫
ꯍꯦ ꯍꯦ ꯍꯏꯅꯦ ꯏꯁꯁꯦ ꯎꯗꯕ ꯀꯨꯏꯔꯦ꯫ ꯎꯗꯕ ꯀꯨꯏꯔꯦꯕ
ꯎꯝ꯫ ꯅꯣꯡ ꯃꯥꯗꯤ ꯊꯦꯡ ꯅꯥꯁꯤꯀꯣ
ꯑꯃꯣꯛ ꯊꯦꯡꯅꯔ ꯇꯧꯏ ꯀꯩꯅꯣ꯫
ꯑꯩꯁꯨ ꯂꯥꯛꯅꯤ ꯅꯣꯏ ꯃꯐꯝꯗ ꯂꯥꯛꯅꯤꯡꯉꯤ ꯌꯥꯝ
ꯅꯪ ꯍꯜꯂꯛꯄ ꯃꯇꯝꯗꯀꯣ
ꯎꯝ꯫
ꯅꯪꯅ ꯒꯥꯏꯠ ꯇꯧꯕꯤꯒꯗꯕꯅꯤꯀꯣ ꯅꯪꯅ ꯂꯣꯏꯅ꯫
ꯍꯣꯏ ꯍꯣꯏ
ꯍꯣꯏ ꯑꯗꯨꯝ ꯋꯥꯔꯤ ꯑꯗꯨꯝ ꯁꯥꯔꯒ ꯂꯩ ꯑꯗꯨꯝ ꯇꯧꯕ ꯌꯥꯏ ꯇꯧꯕꯥ ꯌꯥꯗ
ꯏꯇꯧ ꯏꯇꯧꯗꯤ ꯇꯨꯝꯅꯤꯡꯗ꯭ꯔꯤꯕꯣ
ꯇꯨꯝꯅꯤꯡꯕ ꯐꯥꯎꯔꯦꯅꯦ ꯍꯧꯖꯤꯛ ꯄꯨꯡ ꯑꯅꯤ ꯑꯍꯨꯝꯗ ꯇꯨꯝꯕꯅꯦ ꯑꯩꯈꯣꯏꯁꯦ꯫
ꯑ ꯇꯨꯝꯅꯤꯡꯃꯛ ꯐꯥꯎꯗꯦ ꯍꯥꯏꯕ ꯍꯧꯖꯤꯛꯁꯦ꯫
ꯎꯝ
ꯑꯁ ꯕꯤꯔꯥꯅꯤꯗ꯫
ꯀ꯭ꯂꯥꯏꯃꯦꯠ ꯆꯦꯟꯖ꯫
ꯇꯨꯝꯕꯗꯤ ꯇꯨꯝꯅꯤꯡꯉꯦꯕꯀꯣ ꯍꯧꯖꯤꯛꯇ꯫
ꯎꯝ ꯎꯝ
ꯇꯨꯝꯅꯤꯡꯉꯁꯨ ꯇꯨꯝꯅꯤꯡꯗꯕ ꯑꯃꯨꯛ
ꯎꯝ
ꯀꯔꯝ ꯕꯒꯤ ꯇꯨꯝꯕ ꯌꯥꯗꯕ ꯏꯔꯨꯕ ꯑꯃꯨꯛ ꯆꯠꯁꯤꯔ ꯈꯜꯂꯒ ꯂꯩꯕ
ꯁꯥꯕꯔꯥ
ꯃꯤ ꯌꯥꯝꯁꯥꯑꯦ ꯌꯥꯗꯤ꯫
ꯑꯗꯨꯨꯝ ꯔꯨꯝꯗ ꯏꯁꯤ ꯊꯝꯕꯒꯤꯅꯦ ꯈꯔꯗꯤ ꯏꯪꯉꯦꯕ꯫
ꯑꯁ ꯑꯗꯤ ꯑꯩꯗꯤ ꯑꯁꯇꯤ ꯃꯐꯝꯗ ꯂꯩꯌꯦꯅꯦ ꯑꯩꯁꯦ꯫ ꯁꯤ ꯂꯩꯔꯗꯤ ꯑꯩꯗꯤ ꯑꯁ ꯉꯁꯥꯏꯅ ꯇꯧꯝꯃꯗꯝꯅꯤꯍꯦ꯫
ꯎꯝꯝ
ꯚꯥꯏ ꯅꯪꯒꯤ ꯔꯣꯝꯗꯣ ꯐꯖꯕꯔꯣ꯫
ꯔꯨꯝꯗꯤꯅ ꯐꯖꯕꯗꯤ ꯐꯠꯖꯩ꯫
ꯀꯅꯥꯒ ꯂꯩꯒꯦ ꯀꯅꯥ ꯀꯅꯥ ꯂꯩꯒꯦ ꯅꯪꯕꯣ꯫
ꯑꯩꯒ ꯕ꯭ꯔꯥꯗꯔꯒ ꯑꯟꯇꯤꯒ ꯂꯩꯃꯤꯟꯅꯥꯕꯅꯤ
ꯅꯨꯡꯉꯥꯏꯕ ꯅꯠꯇ꯭ꯔꯣ꯫
ꯅꯨꯡꯉꯥꯏꯌꯦ ꯃꯣꯏ ꯃꯣꯏꯁꯨ ꯇꯨꯝꯈ꯭ꯔꯦ ꯑꯩ ꯈꯛꯇꯪꯅꯤ꯫
ꯑꯁ꯫ ꯅꯪꯅ꯫ ꯀꯩꯗꯧꯕꯒꯤ ꯇꯧꯅꯤꯡꯗ꯭ꯔꯤꯕꯣ ꯀꯩꯗꯧꯕꯒꯤꯅ ꯇꯧꯅꯤꯡꯗ꯭ꯔꯤ ꯍꯥꯏꯔꯤꯁꯦꯕꯣ꯫
ꯁ ꯑꯩꯁꯦ ꯗꯦꯂꯤꯒꯤꯅꯦ ꯄꯨꯡ ꯑꯅꯤ ꯑꯍꯨꯝꯗꯅ ꯑꯗꯨꯝ ꯇꯣꯝꯕꯅꯦ
ꯑꯣ ꯅꯨꯡꯇꯤꯒꯤꯅꯦꯕ ꯑꯩꯅꯥ ꯀꯔꯤ ꯕ ꯍꯩꯅꯕꯤ ꯑꯣꯟꯒꯦ ꯍꯥꯏꯔꯣ
ꯍꯥ
ꯍꯩꯅꯕꯤ ꯍꯩꯅꯕꯤ ꯑꯣꯟꯈ꯭ꯔꯦ ꯍꯥꯏꯔꯣ꯫
ꯍꯣꯏ ꯍꯣꯏ ꯍꯣꯏ ꯑꯗꯨꯒꯤꯅꯦ
ꯑꯩ ꯁꯤꯗꯥ ꯄꯨꯡ ꯑꯅꯤ ꯑꯗꯨꯋꯥꯏꯗꯥ ꯇꯨꯝꯗꯕꯅꯤ
ꯎꯝ꯫ ꯎꯝ꯫
ꯉꯁꯤꯁꯨꯦ ꯇꯨꯝꯕ ꯁꯇꯦꯟ ꯇꯦꯟꯗ꯭ꯔꯦ ꯑꯩ ꯉꯔꯥꯡ ꯅꯨꯡꯗꯥꯡꯗ ꯕꯣꯔꯗ ꯌꯦꯡꯉꯕ ꯄꯨꯡ ꯑꯅꯤ ꯃꯈꯥꯏꯒꯤ ꯕꯣꯔꯗ ꯌꯦꯡꯉꯦꯕꯀꯣ ꯑꯣ ꯑꯁ꯫ ꯂꯣꯏꯔꯝꯗꯥꯏꯗ ꯑꯩ ꯇꯨꯝꯊꯈꯤꯕ ꯋꯥꯅꯤꯗ ꯑꯗꯨꯗ ꯑꯩ ꯄꯨꯡ ꯇꯔꯦꯠ ꯃꯈꯥꯏ ꯇꯔꯦꯠ ꯅꯤꯄꯥꯜ ꯅꯤꯄꯥꯜ ꯃꯈꯥꯏꯗ ꯑꯃꯨꯛ ꯍꯧꯒꯠꯄ꯫ ꯇꯧꯗꯩꯗꯤ ꯑꯁ ꯃꯤꯠꯁꯦ ꯅꯥꯔꯈꯤꯕꯅ ꯋꯥꯔꯕꯅꯤ ꯉꯥ ꯁꯤꯁꯨ ꯇꯨꯝꯕꯨ ꯇꯨꯝꯗ꯭ꯔꯦ ꯍꯧꯖꯤꯛꯐꯥꯎ ꯇꯨꯝꯕꯗꯤ ꯇꯨꯝꯅꯤꯡꯉꯦ꯫ ꯃꯤꯠꯁꯦ ꯋꯥꯗꯤ ꯋꯥꯔꯝꯃꯅꯤ꯫
ꯎꯝ ꯃꯤꯠ ꯁꯦ ꯇꯨꯝꯅꯤꯡꯕ꯭ꯔꯥ꯫
ꯇꯨꯝꯕꯗꯤ ꯇꯨꯝꯅꯤꯡꯉꯦ ꯍꯣꯏ ꯇꯨꯝꯅꯤꯡꯕ ꯇꯨꯝꯅꯤꯡꯉꯦ ꯍꯥꯏꯕ ꯇꯥꯔꯦ ꯏꯇꯧꯗꯤ ꯑ ꯀꯩꯌꯥꯝ ꯋꯥꯡꯒꯦꯅꯦ ꯐꯨꯠꯛ ꯇꯔꯨꯛ ꯇꯥꯔꯦꯠ ꯇꯧꯕꯔꯣ꯫ ꯍꯣꯛꯇꯥꯁꯦ ꯄꯤꯠ ꯃꯉꯥ ꯇꯔꯨꯛꯀꯨꯝꯕ ꯌꯧꯕ꯭ꯔꯣ ꯅꯪꯕꯨ ꯋꯥꯡꯕ ꯆꯥꯡꯗꯣ
ꯑꯩꯒꯤ ꯐꯤꯠꯁꯦ ꯐꯤꯠ ꯃꯉꯥꯗꯨ ꯑꯣꯏꯅꯤ꯫
ꯑꯣ ꯌꯥꯝ ꯃꯟꯅꯕ ꯀꯪꯉꯥꯕꯣ꯫
ꯅꯣꯏꯁꯨ ꯅꯣꯏꯗꯦ ꯀꯪꯁꯨ ꯀꯪꯗꯦ ꯃꯤꯗꯤꯌꯝꯗꯅꯤ꯫
ꯍꯁꯅꯣ ꯍꯥꯏꯗꯤꯦ ꯀ ꯀꯗꯦ
ꯍꯣꯏ ꯅꯣꯏ ꯅꯤꯡꯗꯦ ꯑꯩꯗꯤ ꯀꯪꯕ ꯄꯥꯝꯃꯤ꯫ ꯎꯝ ꯌꯥꯝ ꯅꯣꯏꯕꯁꯦꯗꯤ
ꯂꯩꯁꯥꯕꯤꯅ ꯉꯧꯎꯕꯥ ꯌꯥꯕ
ꯍꯣꯏ ꯑꯩꯁꯨ ꯂꯣꯏꯅꯤꯡꯗꯦꯕ꯫
ꯑꯩ ꯑꯩꯗꯤ ꯅꯣꯡꯃꯥꯜꯂꯦꯗ ꯌꯥꯗꯔꯦꯗ꯫
ꯎ ꯂꯣꯏꯕꯁꯨ ꯐꯩꯗ꯫
ꯄꯨꯛꯁꯦ ꯌꯥꯗ꯭ꯔꯦꯕ ꯄꯨꯛ ꯌꯥꯝ ꯀꯟꯈꯠꯂꯦꯕ ꯑꯩꯁꯦ꯫
ꯎꯝ
ꯏꯇ ꯏꯇ ꯅꯪꯕꯨ ꯐꯝꯃꯒ ꯂꯩꯕ꯭ꯔꯣ ꯍꯤꯞꯄꯒ ꯂꯩꯕꯔꯣ
ꯑꯗꯨꯝ ꯂꯩꯅꯦ
ꯇꯤꯞꯄꯒꯂ ꯏꯦ ꯐꯝꯃꯁꯨ ꯋꯥꯏꯕꯅꯦꯍꯦ ꯅꯪ ꯒꯦꯝꯒꯨꯝꯕꯗꯤ ꯁꯥꯟꯅꯗ꯭ꯔꯣ
ꯑꯩꯒꯤ ꯐꯣꯟꯁꯦ ꯌꯥꯇꯕꯒꯤ ꯁꯅꯥꯗꯦ
ꯑꯩꯗꯤ ꯄꯞꯖꯤ ꯌꯥꯝ ꯁꯥꯟꯅꯕꯅꯤꯍꯦ ꯀꯥꯞꯅꯕꯒꯤ ꯒꯦꯝꯗꯣ ꯑꯗꯨ ꯌꯥꯝ ꯅꯨꯡꯉꯥꯏꯕꯅꯦ ꯑꯦꯝ ꯐꯣꯔ ꯁꯤꯛꯁꯇꯤꯟꯒ ꯑꯦꯀꯦꯕꯨ ꯄꯥꯏꯕꯨ ꯄꯥꯏꯔꯗꯤ ꯑꯁ ꯁꯣꯏꯗ꯭ꯔꯦ ꯌꯦꯟꯅꯤ ꯁꯣꯏꯗ꯭ꯔꯕꯅꯤ
ꯑꯩꯒꯤ ꯐꯣꯟꯁꯦ ꯌꯥꯇꯕꯒꯤꯅꯤ
ꯐꯣꯟ ꯌꯥꯗ꯭ꯔꯗꯤ ꯅꯨꯡꯉꯥꯏꯇꯕꯅꯤꯗ ꯒꯦꯝ ꯁꯥꯟꯅꯕ ꯈꯣꯠꯄꯁꯨ
ꯑꯩ ꯖꯨꯂꯥꯏꯗ ꯐꯣꯟ ꯂꯧꯅꯤ ꯁꯤ ꯁꯤ ꯐꯣꯟ ꯂꯧꯅꯉꯥꯏ ꯁꯨꯝ ꯂꯧꯔꯗꯤ ꯏꯕꯥꯅꯤ ꯒꯦꯝ ꯁꯥꯟꯅꯁꯤꯀꯣ
ꯌꯥꯏꯌꯦ ꯌꯥꯏꯌꯦ ꯑꯩꯗꯤ ꯀ꯭ꯌꯥ ꯚꯖꯟꯅꯤꯀꯣ
ꯍꯥ
ꯑꯩꯗꯤ ꯀꯦ ꯑꯥꯔꯅꯦꯕ ꯀꯦ ꯑꯥꯔ ꯚꯥꯏ
ꯍꯣꯏ
ꯇꯥꯕ꯭ꯔꯣ
ꯏꯕꯥꯅꯤ ꯑꯗꯨꯝ ꯁꯥꯟꯅꯃꯤꯟꯕ ꯌꯥꯏꯀꯣ
ꯑ ꯚꯥꯏꯁꯦ ꯍꯧꯖꯤꯛ ꯅꯪ ꯐꯨꯔꯤꯠ ꯍꯥꯞꯄ꯭ꯔꯣ
ꯍꯥꯞꯇꯦ ꯀꯗꯥꯏꯗꯒꯤ ꯌꯥꯝ ꯁꯥꯡꯕ ꯃꯇꯝꯗ